ꯍꯜꯂꯣ
ꯑꯥꯎ ꯇꯥꯔꯦ ꯇꯥꯔꯦ
ꯇꯔꯦꯠ ꯑꯗꯨꯅꯦ ꯏꯁꯤꯡ ꯊꯨꯝꯕꯁꯦ ꯑꯩꯈꯣꯏꯒꯤ ꯅꯣꯏꯔꯣꯝꯗꯒꯤꯗꯤ ꯂꯥꯏ ꯋꯥꯡꯃꯗꯁꯨ ꯂꯥꯏ ꯋꯥꯡꯃꯗ ꯀꯩꯁꯨ ꯀꯥꯏꯐꯝꯁꯨ ꯂꯩꯇꯦ ꯄꯥꯊꯔꯛꯀꯗꯧꯗꯪ ꯅꯨꯡꯉꯥꯏ ꯑꯗꯩꯗꯤ ꯗꯤꯦꯡꯀꯨ ꯑꯣꯏꯔꯣꯝ ꯀꯥꯏꯕꯗꯨꯗꯤ ꯅꯣꯏꯔꯣꯝꯗꯁꯨ ꯂꯥꯛꯑꯣꯏꯕ ꯃꯔꯝꯗꯤ
ꯂꯥꯛꯑꯣꯑꯣꯦ ꯍꯣꯏ ꯃꯃꯥꯡꯗꯁꯨ ꯀꯁꯨ ꯀꯥꯏꯗꯗꯤ ꯇꯤꯡꯀꯣꯏꯒꯤꯗꯤ ꯑꯩꯈꯣꯏ ꯂꯥꯛꯇ꯭ꯔꯤꯗꯨꯅꯦ ꯑꯗꯣ
ꯗꯤꯦꯡꯀꯨ ꯍꯣꯏꯔꯣꯝ ꯀꯥꯏꯔꯀꯥꯟꯗ ꯑꯩꯈꯣꯏꯔꯣꯝꯗ ꯑꯃꯨ ꯀꯥꯏꯕ꯭ꯔꯣ ꯇꯩꯗꯅꯦ
ꯃꯥ ꯅꯣꯏ ꯖꯨꯒꯥꯏꯕꯅꯦ ꯑꯗꯨꯒꯤꯗꯣ ꯑꯅꯤꯃꯛ ꯄꯨꯂꯞ ꯊꯥꯖꯤꯜꯂꯛꯈꯤꯕꯅꯦꯕ ꯑꯩꯈꯣꯏꯗ ꯍꯣꯏ ꯑꯩꯈꯣꯏꯗꯤ ꯑꯁ ꯀꯥꯏꯗ ꯅꯣꯏ ꯑꯗꯨꯒꯤꯗꯣ ꯌꯥꯝꯅ ꯈꯦꯠꯅꯕꯁꯦ ꯌꯦꯡꯉꯣꯕ ꯅꯣꯏ ꯗ ꯁꯣꯝꯒꯤꯁꯦ ꯑꯩꯈꯣꯏꯗꯤꯅꯦ ꯍꯦꯛ ꯀꯥꯏꯔꯦ ꯍꯥꯏꯕ ꯃꯇꯝꯗꯨꯗꯅꯦ ꯅꯨꯡꯗꯥꯡꯗꯨꯗ ꯑꯗꯨꯝ ꯈꯨꯗꯛꯇ ꯊꯤꯡꯅꯕꯅ ꯃꯌꯥꯝꯁꯦ ꯊꯥꯗꯕꯤꯅꯦꯕ ꯑꯔꯨꯟꯁꯨ ꯂꯥꯛꯑꯦ ꯌꯥꯏꯃꯁꯨ ꯌꯥꯏꯑꯦꯀꯣ ꯑꯣ ꯂꯥꯛ ꯅꯝꯁꯤꯜꯂꯒ ꯑꯗꯨꯝ ꯊꯤꯡꯈꯤꯕꯅꯦ ꯅꯝꯅ ꯅꯝꯗꯅ ꯊꯤꯡꯉꯦ ꯄꯨꯡ ꯕꯥꯔꯣ ꯃꯈꯥꯏ ꯑꯋꯥꯏꯕꯨꯗꯤ ꯇꯥꯏꯀꯣ ꯍꯥꯏꯗꯤ ꯄꯨꯡ ꯇꯔꯨꯛ ꯃꯈꯥꯏ ꯇꯔꯦꯠ ꯁ꯭ꯋꯥꯏꯗꯒꯤꯅ ꯑꯗꯨꯒ ꯄ ꯃꯈꯥꯏꯗ ꯊꯤꯡꯉꯒꯁꯨ ꯍꯥꯏꯗꯤ ꯊ ꯑꯗꯨ ꯊꯤꯡꯍꯧꯕꯩꯅꯦꯕ ꯃꯌꯥꯝ ꯑꯗꯨ ꯀꯩꯁꯨ ꯇꯧꯗꯦꯗꯣ ꯈꯔꯕꯨꯗꯤ ꯊꯨꯝꯃꯧꯔꯨꯒꯁꯨ ꯅꯣꯏꯒꯤꯗꯨꯗꯤ ꯀꯥꯏꯗꯒꯤ ꯅꯨꯃꯤꯠ ꯀꯌꯥꯅꯤꯅ ꯊꯤꯡꯗꯣꯏꯅꯉ ꯌꯥꯝ ꯆꯥꯎꯅ ꯀꯥꯏꯔꯒ
ꯑꯝꯇ ꯂꯥꯛꯇꯦ ꯍꯦꯛ ꯀꯥꯏꯕꯗꯨ ꯃꯤꯇꯨꯕꯣ ꯒꯥꯔꯤ ꯑꯃꯐꯥꯎ ꯂꯥꯛꯇꯑꯣ ꯑꯗꯨꯝ ꯖ ꯆꯦꯟꯊꯔ ꯂꯩꯍꯟꯕꯤꯅꯤ ꯑꯗꯨꯗꯤ ꯐꯖꯔꯦ ꯃꯌꯥꯝ
ꯑꯗꯨꯗ ꯑꯗꯨꯅꯁꯨ ꯑꯔꯝꯕꯅ ꯍꯥꯏꯗꯤ ꯀꯨꯏꯅꯁꯨ ꯇꯨꯡꯉꯒ ꯂꯩꯍꯧꯔꯤꯅꯦꯕ ꯏꯁꯤꯡꯗꯣ ꯌꯥꯝꯃꯟꯕꯗꯣ ꯅꯨꯃꯤꯠꯇꯣ ꯊꯤꯡꯉꯝꯗꯥ ꯅꯣꯏ ꯑꯗꯨ ꯌꯧꯔꯛꯇꯕꯁꯨ ꯌꯥꯏꯕ ꯌꯧꯔꯛꯑꯒꯁꯨ ꯃꯅꯤꯡꯗ ꯈꯔ ꯊꯨꯝꯕ ꯃꯃꯥꯡ ꯈ꯭ꯔ ꯊꯨꯝꯕ ꯍꯣꯏ ꯏꯃꯨꯡꯗꯤ ꯀꯩꯁꯨ ꯆꯪꯗꯧ ꯃꯥꯟꯗꯦ ꯅ꯭ꯔꯥ ꯅꯣꯏꯁꯨ ꯑꯗꯨꯝ ꯇꯣꯡꯅꯤ ꯇꯣꯡꯉꯤꯅꯦꯕ ꯍꯥꯏꯗꯤ ꯃꯊꯛ꯭ꯋꯥꯏꯗ ꯂꯩꯕ ꯆꯤꯡꯉꯤꯅꯦꯕ ꯅꯣꯏꯁꯦ ꯑꯃꯔꯣꯝꯗ ꯍꯥꯏꯔꯗꯤ ꯑꯗꯨ ꯑꯗꯨ ꯌꯧꯈꯠꯂꯛꯄ ꯍꯥꯏꯁ ꯑꯁ ꯅꯣꯏ ꯑꯦ ꯑꯩꯅ ꯊꯦꯡꯅꯕꯗꯀꯣ ꯑꯥ ꯃꯈꯥꯔꯣꯝꯗꯗꯤ ꯁꯤꯡꯒꯔ ꯃꯊꯛꯇꯒ ꯃꯤ ꯇꯣꯡꯉ ꯂꯩꯌꯦꯦ ꯌꯨꯝꯁꯦ ꯄꯨꯔꯥ ꯄꯨꯂꯞ ꯊꯨꯝꯈꯤꯕ
ꯑ ꯇ ꯑꯗꯨ ꯂꯝꯕꯦꯟ ꯀꯗꯥꯏꯅꯣ ꯁꯪꯗꯕꯁ ꯁꯤꯟꯗꯅꯦ ꯇꯧꯗꯣꯏꯁꯦ
ꯑꯗꯨ ꯑꯗꯨꯅꯦꯃꯤ ꯑꯁ
ꯍꯣꯏ ꯑꯥꯒꯁ ꯁ꯭ꯋꯥꯏꯗ ꯑꯣꯏꯔꯝꯅꯤꯅꯦꯀꯣ ꯏꯁꯤꯡ ꯏꯆꯥꯎꯔ ꯊꯣꯛꯅꯒꯜꯂꯤꯁꯦ ꯑꯣ ꯍꯟꯗꯛꯇꯤ ꯂꯤꯦꯇꯤꯅꯦꯜ ꯋꯥꯔꯜꯗ ꯆꯟꯗꯅ ꯈꯣꯠꯇꯅ ꯇꯧꯗꯤ ꯇꯧꯕꯅꯤꯗ ꯑꯣꯏ ꯇꯧꯔꯤꯔꯤꯕ ꯑꯣꯏ ꯇꯧꯔꯤꯕ ꯈꯪꯖꯦ ꯇꯋ ꯆꯍꯤ ꯈꯨꯗꯤꯡꯒꯤꯗ ꯑꯗꯨꯝ ꯀꯥꯏꯌꯦꯕ ꯑꯃ ꯅꯠꯇ꯭ꯔ ꯑꯃꯗ ꯑꯩꯈꯣꯏ ꯁꯣꯝꯗ ꯀꯥꯏꯗ꯭ꯔꯒꯁꯨ ꯑꯁꯣ ꯍꯩꯈꯨ ꯄꯨꯡꯗ ꯀꯥꯏꯕꯒꯨꯝꯕ ꯎꯝ ꯇꯍ ꯂꯩ ꯃꯃꯥꯡꯗ ꯅꯣꯏ ꯑꯣꯜꯂꯤꯣꯏꯔꯣ ꯀꯥꯏꯗꯥꯏꯅꯦ
ꯍꯣꯏ ꯃꯃꯥꯡꯗꯅ ꯑꯃꯨꯛ
ꯆꯤꯡꯟ ꯀꯗꯣ ꯑꯁꯛꯇ ꯑꯗꯨꯅ ꯄꯦ ꯍꯣꯏ ꯍꯣꯏ ꯑꯁ ꯑꯗꯣ ꯀꯩ ꯀꯩꯝꯇ ꯇꯧꯍꯧꯗꯧ ꯃꯥꯜꯅꯤ ꯀꯣ ꯀꯟꯈꯤꯕ ꯃꯥ ꯏꯔꯣꯏꯕ ꯍꯩꯕꯩ ꯐꯕꯩ ꯋꯥꯅꯦ ꯏꯔꯣꯏꯕ ꯍꯩꯇꯕ ꯃꯤꯑꯣꯏ ꯑꯣꯏ
ꯅꯍꯥ ꯅꯍꯥ ꯅꯍꯥ ꯃꯥꯥꯏ ꯅꯍꯥ ꯑꯣꯏꯕꯒꯤ ꯐꯕꯅꯦ ꯃꯥꯁꯦ
ꯃꯥꯅꯦ ꯃꯥꯁ
ꯅꯅꯝꯗ꯭ꯔꯒꯗꯤ ꯎ ꯏꯁꯤꯡ ꯀꯀꯟꯗꯨꯗꯗꯤ
ꯑꯗꯨ ꯏꯔꯣꯏꯕ ꯀꯥꯕꯛ ꯀꯥꯕꯛ ꯍꯩꯕ ꯃꯤ ꯑꯣꯏꯗ ꯑꯗꯨꯝ ꯁꯤꯅꯤꯕ ꯏꯔꯩꯗꯨꯒ ꯍꯥꯏꯔꯗꯤ ꯑꯗꯨꯝ
ꯎꯝ ꯈꯔꯗꯤ ꯍꯩ ꯈꯔꯗꯤ ꯍꯩꯕ ꯃꯤꯑꯣꯏꯗꯅꯤ ꯅꯠꯇ
ꯎꯝ ꯑꯗꯨ ꯐꯛꯑꯕꯐꯥꯎ ꯆꯦꯟꯊꯣꯛꯎꯔꯕꯅꯤ ꯀꯩꯅꯣ ꯃꯥꯅ ꯀꯩꯅꯣ ꯇꯧꯔꯤꯗꯣ ꯏꯔꯣꯏꯔ ꯑꯃꯨꯛ ꯂꯥꯛꯏꯗꯣ
ꯃꯥꯅꯦ ꯃꯥꯅꯦ ꯁꯗꯔꯗꯤ ꯀꯩꯅꯣꯁꯦ ꯌꯥꯝ ꯅꯨꯡꯁꯤꯗ ꯑꯩꯈꯣꯏꯒꯤ ꯂꯩꯔꯤꯕ ꯍꯧꯖꯤꯛꯀꯤ ꯑꯔꯥꯝꯃꯥꯏ ꯇꯦꯡꯒꯣꯜꯁꯦ ꯃꯇꯝꯗꯨꯗ ꯍꯥꯏꯗꯤ ꯃꯤ ꯂꯩꯖꯗꯕ ꯃꯤꯒꯤꯗꯤ ꯚꯥꯏ ꯇꯁꯦꯡꯅ ꯍꯥꯏꯒꯦ ꯃꯇꯝꯗꯨꯗꯀꯣ ꯏꯃꯨꯡ ꯃꯤ ꯁꯨꯡꯂ ꯂꯩꯖꯗꯕ ꯃꯤꯒꯤꯗꯤꯅꯦ ꯄꯨꯔꯥ ꯂꯥꯏꯅꯤ ꯃꯣꯏꯁꯦ ꯍꯥꯏꯗꯤ ꯈꯨꯗꯤꯡꯃꯛ ꯂꯣꯏꯅꯃꯛ ꯋꯥꯃꯤꯟꯅꯔꯤ ꯉꯥꯛꯇꯅꯤꯗꯅꯀꯣ ꯍꯥꯏꯗꯤ ꯅꯥꯀꯟ ꯊꯪꯅꯕ ꯃꯤꯁꯨ ꯍꯥꯏꯗꯤ ꯂꯩꯗꯅ ꯏꯁꯤꯡ ꯆꯥꯎꯕ ꯍꯥꯏꯁꯤꯗꯕꯨ ꯑꯗꯨꯅ ꯀꯩꯁꯨ ꯃꯣꯏ ꯐꯅꯌꯥꯝꯅ ꯃꯤ ꯃꯣꯏꯒꯤ ꯌꯨꯝꯗꯣ ꯃꯤ ꯀꯥꯝ ꯂꯩꯩꯖꯗ ꯈꯤꯕꯅꯤ ꯍꯥꯏꯔꯒꯁꯨ ꯃꯁꯥꯒꯤꯐꯥꯎꯇ ꯀꯩꯅꯣ ꯇꯧꯅꯤꯅꯅꯀꯣ ꯀꯩꯁꯨ ꯃꯇꯦꯡ ꯄꯥꯡꯕ ꯉꯝꯅꯕ ꯐꯠꯇ ꯅꯠꯇꯦꯕ ꯑꯗꯨ ꯃꯣꯏ ꯃꯌꯥꯝ ꯆꯠꯂꯒ ꯂꯥꯛꯑꯒ ꯄꯥꯡꯕꯤꯕꯗꯣ ꯑꯗꯨꯗꯣ ꯑꯁ ꯌꯥꯝ ꯐꯩꯗ ꯑꯃꯃꯣꯝꯗ ꯍꯥꯏꯔꯒꯗꯤ
ꯍꯉꯦ ꯍ ꯌꯨꯝꯗꯣꯡ ꯌꯣꯡꯁꯨ ꯆꯪ ꯅꯍꯧꯁꯨ ꯆꯉ ꯃꯣꯏ ꯈꯔ ꯆꯪꯉꯝꯗꯥꯏꯅꯦ
ꯆꯪꯉꯝꯃꯦ ꯑꯩꯈꯣꯏ ꯑꯩꯈꯣꯏ ꯂꯩꯕꯒꯤ ꯑꯃꯨꯛ ꯍ ꯍꯣꯏ ꯑꯩꯈꯣꯏ ꯂꯩꯕꯒꯤ ꯑꯃꯨꯛ ꯃꯣꯏꯅ ꯑꯇꯣꯞꯄꯗ ꯑꯃꯨꯛ ꯆꯠꯄꯅꯦꯕ ꯍꯥꯏ ꯍꯣꯏ ꯂꯩꯝꯅ ꯇꯥꯔꯦ ꯃꯣꯏ ꯑꯃꯨꯛ ꯃꯣꯏꯅ ꯑꯃꯨꯛ ꯇꯝꯅꯤ ꯄꯠꯇ
ꯑꯗꯨꯗꯩ ꯅꯨꯃꯤꯠꯇꯨꯗ ꯇꯧꯜꯂꯤꯛꯂꯤ ꯑꯃ ꯈꯛꯇꯪ ꯂꯧꯥꯎꯔꯝꯃꯒꯗꯤ ꯍꯥꯏꯕꯗꯣ ꯍ ꯑꯣꯣ ꯀꯗꯤꯇꯤ ꯁꯪ ꯂꯩ ꯀꯩꯅꯣꯗꯗ ꯀꯩ ꯌꯦ ꯂꯩꯣꯅꯦ ꯑ
ꯃꯥꯡꯈ꯭ꯔꯦ ꯍꯥꯏꯕꯅꯦꯕ ꯍꯥꯏꯗꯤ ꯃꯣꯏ ꯊꯕꯛ ꯁꯨꯕ ꯃꯤꯅ ꯄꯔ ꯃꯂ
ꯄꯥꯝꯃꯤꯃꯦ
ꯍꯥꯏꯗꯤ ꯑꯩꯈꯣꯏ ꯆꯪꯉꯀꯥꯟ ꯃꯇꯨꯡꯒꯤ ꯅꯣꯡ ꯅꯤꯅꯤꯕꯨꯗꯤ ꯑꯗꯨꯝ ꯂꯩꯕ ꯑꯗꯨ ꯈꯜꯂꯒ ꯃꯥꯡꯈꯤꯕ ꯍꯧꯖꯤꯛꯀꯤꯁꯦ ꯑꯩꯅ ꯑꯁꯅꯦꯔꯥ ꯅꯪꯒꯤ ꯋꯥꯔꯤ ꯑꯗꯨꯗꯤ ꯈꯣꯏꯗ ꯁꯥꯎꯔꯤꯉꯦꯗ
ꯃꯥꯡꯗ ꯁꯨꯔꯛꯄꯨꯗꯤ ꯑꯩꯈꯣꯏꯅ ꯈꯍꯧꯔꯝꯃꯒꯗꯤ
ꯃꯥꯅꯦ ꯑꯩꯈꯣꯏꯅ ꯈꯨꯜꯂꯝꯄ ꯇꯥꯔꯒꯗꯤ ꯃꯍꯩꯁꯨ ꯌꯥꯅꯤ ꯅꯠꯇ꯭ꯔꯥ
ꯍꯒ ꯌꯦꯌꯥ ꯐꯝꯕ ꯅꯨꯡꯉꯥꯏꯕ ꯃꯐꯝꯁꯦ ꯂꯩꯇꯕ ꯑꯩꯈꯣꯏꯒꯤ ꯑꯩꯈꯣꯏꯅ ꯐꯝꯕ ꯅꯠꯇꯕ ꯑꯇꯣꯞꯄ ꯍꯥꯏꯁꯦ ꯅꯪ ꯅꯪꯅ ꯐꯝꯃꯛꯄꯗ
ꯑꯗꯣ ꯈꯤꯇꯪꯗꯤ ꯂꯥꯞꯄꯦꯕꯀꯣ ꯑꯗꯨꯒꯤ ꯈꯨꯅꯨꯡꯉꯥꯏꯗꯤ
ꯀꯩꯅꯣꯗꯨꯔꯣ ꯑꯩꯈꯣꯏꯒꯤ ꯍꯋꯥꯏꯖꯥꯔ ꯑꯗꯩꯗꯤ ꯉꯥꯅꯨ
ꯑꯣ ꯍꯣ ꯍꯣꯏꯣꯏ ꯍꯋꯥꯖꯥꯃꯨ ꯍꯣꯏ ꯍꯣꯏ ꯀꯩꯕꯤꯗ ꯈꯥꯡꯉꯕꯣꯛꯇ ꯑꯁ ꯂꯩꯇ꯭ꯔꯦ ꯆꯥꯕꯒꯤꯗꯤꯀꯣ ꯑꯗꯨꯒꯤ ꯈꯨꯅꯨꯡꯉꯥꯏꯔꯗꯤ
ꯑꯣꯛꯇ ꯇꯕꯤꯗꯒ꯭ꯔꯦ ꯑꯗꯨ ꯂꯥꯛꯇ ꯀ ꯅ ꯀ ꯂꯥꯁꯇ ꯍꯥꯏꯕ ꯆꯦꯟꯊꯣꯛ ꯆꯦꯟꯁꯤꯟꯉꯕ
ꯑꯅꯦ ꯃꯥꯅꯦꯃꯦꯃꯦ ꯑꯗꯨꯅꯦ ꯑ ꯑꯗꯨꯣ ꯍꯥꯏꯆꯦ
ꯍꯥꯏꯗꯤ ꯐꯝꯐꯝ ꯈꯣꯠꯐꯝꯁꯦ ꯅꯨꯡꯉꯥꯏꯕ꯭ꯔꯥꯕ ꯍꯥꯏꯗꯤ ꯄꯨꯔꯥ ꯑꯣꯄꯟ ꯑꯣꯏꯅ ꯂꯩꯔ ꯅ꯭ꯔꯒ ꯁꯨꯝ ꯂꯩꯗꯅ ꯐꯝꯕꯗ ꯑꯩꯈꯣꯏꯒꯤ ꯅꯨꯡꯉꯥꯏꯕ ꯖꯒꯥꯗꯣ
ꯃ ꯑꯣꯄꯗ ꯅꯅꯨꯡꯉꯥꯏꯔꯣ ꯆꯂ ꯈꯪꯅꯤꯁ ꯅꯣꯡꯃ ꯆꯥꯁꯤꯁ
ꯆꯁꯦ ꯆꯁꯦ ꯑꯗꯨ ꯇ ꯇ ꯆꯅꯤ
ꯑꯁꯦꯡꯕ ꯁ꯭ꯋꯥꯏꯨꯝ ꯑ ꯅꯛꯄꯗ ꯁꯨꯝ ꯀꯩꯅꯣ ꯇꯧ ꯇꯜꯂꯦꯕ ꯅꯠꯇ꯭ꯔꯥ ꯍꯟꯖꯤꯟ ꯍꯟꯖꯤꯟꯅ ꯑꯗꯨꯁꯨ ꯑꯦꯛꯁꯄꯣꯔꯠ ꯇꯧꯁꯦꯕ
ꯑꯣ ꯅꯣꯡ ꯆꯤꯡ ꯐꯤꯕꯝꯗꯤ ꯀꯃꯥꯏ ꯀꯃꯥꯏꯅ ꯇꯧꯔꯤꯕ
ꯅꯣꯡ ꯇꯥꯗ꯭ꯔꯤꯁꯤꯅꯤꯅꯦ ꯚꯥꯏ ꯑꯗꯨꯁꯦ ꯂꯧ ꯑꯁꯦꯡꯕꯗꯤ ꯂꯧ ꯈꯣꯏꯕ ꯃꯇꯝ ꯍꯥꯏꯗꯤ ꯑꯃ ꯇꯦꯛꯇꯔꯅꯒ ꯏꯁꯤꯡ ꯂꯩꯕꯒ ꯖꯒꯥꯗꯒ ꯇꯛꯈꯥꯏꯔꯒ ꯂꯧ ꯂꯤꯡꯅꯕꯅ ꯇꯧꯕꯗꯣ ꯑꯗꯨ ꯑꯗꯨ ꯃꯇꯝ ꯌꯧꯔꯕꯅꯦꯕ ꯍꯥꯏꯗꯤ ꯂꯧ ꯍꯣꯏ ꯂꯧ ꯍꯨꯟꯕꯗ ꯍꯥꯏꯇꯥꯔꯦ ꯑꯗ ꯏꯁꯤꯡ ꯂꯩꯇꯕꯒꯤ ꯑꯩꯁꯦ ꯃꯤ ꯃꯌꯥꯝꯒꯤ ꯃꯊꯥ ꯁꯥꯟꯅꯔꯦ
ꯁꯤꯗꯗꯤ ꯅꯨꯡꯗꯥꯡ ꯈꯨꯗꯤꯡꯒꯤ ꯇ ꯁꯤꯗꯗꯤꯝ ꯅꯣꯡ ꯆꯥꯡ ꯅꯥꯏꯅ ꯇꯥꯔ ꯑꯣꯏꯗꯣꯏ ꯑꯣꯏꯗꯣꯏꯔꯅꯦ ꯅꯨꯡꯗꯥꯡ ꯈꯨꯗꯤꯡꯒꯤꯗꯤ ꯇꯥꯛꯑꯦꯕ ꯄꯣꯁꯤꯗ ꯑꯗꯨꯗꯤ
ꯑꯣ ꯑꯗꯨꯗꯤ ꯑꯗꯨꯃꯥꯏꯅ ꯇꯥꯒꯗꯝꯕꯅꯤ ꯍꯧꯖꯤꯛꯇ ꯁꯤ ꯇꯥꯏꯃꯤꯡꯁꯦ ꯑꯩꯈꯣꯏ ꯁꯤꯗꯗꯤ ꯄꯞ ꯇꯥꯗꯦꯕ ꯇꯥꯔꯒꯁꯨ ꯈꯤꯛꯄꯤ ꯁꯤꯒ ꯇꯧꯕꯄꯤꯗꯣ ꯃꯪꯗꯤ ꯌꯥꯝ ꯃꯪꯉꯦ ꯅꯣꯡꯗꯤ ꯐꯖꯅ ꯃꯪꯉꯦ ꯉꯁꯤꯁꯨꯅꯦ ꯅꯣꯡ ꯐꯖꯅ ꯃꯪꯉꯦꯀꯣ ꯇꯥ ꯄ꯭ꯔꯥꯏ ꯁꯨꯨꯡꯇꯥ ꯇꯗꯤ
ꯇꯧꯕ ꯁꯅꯦ ꯑꯩꯈꯣꯏ ꯍꯧꯖꯤꯛ ꯂꯧꯁꯨ ꯄꯥꯛ ꯂꯩꯅꯗ꯭ꯔꯦꯗ ꯂꯧꯁꯦ ꯎꯝ ꯇꯪꯈꯥꯏ ꯇꯪꯈꯥꯏꯅ ꯑꯗꯨꯝ ꯑꯩꯈꯣꯏꯒꯤ ꯌꯨꯝ ꯃꯐꯝ ꯊꯣꯡꯒꯠꯅꯔꯒ ꯌꯨꯝ ꯁꯥꯕ ꯌꯨꯝ ꯇꯧꯈꯠꯅꯔꯑꯕ ꯂꯧꯧꯕꯩꯁꯨ ꯄꯥꯛ ꯂꯩꯇ꯭ꯔꯕꯅꯦꯕ ꯀꯥꯏꯔꯪꯗꯒꯗꯨ ꯌꯦꯡꯉꯣꯅ ꯂꯧ ꯀꯌꯥꯝ ꯂꯩꯔꯤꯒꯦ
ꯍꯥꯟꯅꯗꯤ ꯍꯥ ꯀꯥꯏꯔꯪꯒ ꯍꯥꯏꯁꯦ ꯍꯥꯟꯅꯗꯤ ꯌꯨꯝꯕꯨ ꯀꯌꯥ ꯎꯔꯝꯗꯦ ꯑꯩꯗꯤ
ꯍꯣꯏ
ꯍꯧꯖꯤꯛꯇꯤ ꯀꯥꯏ ꯆꯪꯉꯨꯕꯗ ꯑꯗꯨꯝ ꯌꯥꯗ꯭ꯔꯦ ꯍꯥꯏꯇꯥꯔꯦ
ꯑꯗꯨ ꯌꯨꯝꯁꯦ ꯌꯥꯝ ꯁꯟꯗꯣꯛꯅꯔꯛꯄꯅꯤꯅ ꯂꯧꯁꯨ ꯄꯥꯛꯔ ꯊꯥꯅꯗ꯭ꯔꯦ ꯒ
ꯃꯥꯅꯦ ꯅꯪ ꯑꯩꯈꯣꯏ ꯃꯃꯥꯡꯗ ꯎꯍꯧꯕ꯭ꯔꯥ ꯑꯩꯈꯣꯏ ꯍꯧꯖꯤꯛ ꯂꯥꯏꯕ꯭ꯔꯦꯔꯤꯗ ꯂꯩꯕ ꯃꯐꯝꯁꯦ
ꯎꯝ ꯑꯕ ꯃꯄ ꯃꯥꯁꯦ
ꯑꯩꯒꯤ ꯑꯩꯈꯣꯏꯒꯤ ꯂꯥꯏꯕ꯭ꯔꯦꯔꯤ ꯑꯃ ꯂꯩꯕꯗꯣ ꯑꯩꯈꯣꯏꯒꯤ ꯍꯥꯟꯅ ꯆꯠꯂꯝꯕ ꯍꯧꯖꯤꯛꯄꯨꯗꯤ ꯂꯥꯏꯕ꯭ꯔꯦꯔꯤ ꯂꯣꯏꯁꯟꯈ꯭ꯔꯦꯀꯣ ꯑꯗꯨꯒꯤꯗꯣ ꯑꯗꯥꯏ ꯃꯐꯝ ꯑꯗꯨꯗꯥꯏꯗ ꯀꯥꯝ ꯐꯝꯃꯤꯕ ꯑꯃ ꯀꯔꯤꯝ ꯂꯩꯔꯝꯗꯦ ꯚꯥꯏ ꯍꯥꯟꯅ ꯀꯔꯤ ꯂꯩꯔꯝꯗ ꯈꯪꯕ꯭ꯔꯥ ꯂꯧꯕꯨꯛ ꯉꯥꯛꯇꯅꯦꯕ ꯑꯩꯈꯣꯏꯒꯤ ꯉꯥ ꯐꯥꯎ ꯇꯦꯂꯪꯒꯥ ꯍꯣꯏ ꯂꯝꯕꯦꯟ ꯀꯔꯤꯝ ꯂꯩꯇꯦ ꯍꯣꯏ ꯂꯝꯕꯦꯟ ꯃꯦꯟ ꯔꯣꯗꯠꯇꯨꯕꯨꯗꯤ ꯆꯦꯟꯖꯩꯌꯦꯕꯀꯣ ꯑꯗꯨꯒꯤ ꯋꯥꯡꯃꯗ ꯂꯩꯔꯤꯕ ꯌꯦꯟꯁ ꯁꯦꯝꯐꯝ ꯉꯥ ꯁꯦꯝ ꯀꯩꯅꯣ ꯇꯧꯐꯝ ꯑꯗꯒꯤ ꯂꯥꯏꯕ꯭ꯔꯦꯔꯤ ꯂꯩꯔꯤꯕ ꯖꯤꯝ ꯂꯩꯔꯤꯕ ꯈꯣ ꯃꯦꯟꯗꯣ
ꯑ
ꯍꯖꯕ꯭ꯔꯥ
ꯑꯗꯨꯗꯨꯗꯤ ꯀꯃꯥꯏꯅ ꯇꯧꯔ ꯂꯩꯁꯜꯂꯛꯏꯣ ꯑꯗꯨ ꯃꯌꯥꯝ
ꯑꯗꯨꯅꯦ ꯆꯍꯤ ꯅꯅꯥꯠꯇꯦ ꯅꯠꯇꯦ ꯑꯗꯨꯗꯤ ꯃꯣꯏ ꯑꯗꯨ ꯍꯤꯡꯒꯣꯜꯕꯨꯗꯤ ꯃꯣꯏ ꯑꯃꯅꯤ ꯈꯛꯇꯪꯒꯤꯅꯦꯕ ꯑꯏꯗꯣ ꯑꯗꯨꯒꯕꯤꯅꯦꯁ ꯀꯥꯎ ꯣꯛꯄ ꯅꯠꯇꯦꯕ ꯕꯤꯅꯦꯈꯤꯕ ꯍꯥꯏꯇꯥꯔꯦ ꯍꯥꯏꯗꯤꯣꯏ ꯍꯧꯛ ꯅꯣꯏꯅ ꯂꯧꯕꯅꯦ
ꯀꯩꯅꯣ ꯂꯩꯗꯨꯗꯤ ꯑꯃ ꯏꯔꯥꯕꯣꯠ ꯂꯩꯗꯨꯗꯤ
ꯑꯗꯨꯗꯤ ꯑꯗꯨꯗꯤ ꯌꯨꯝꯅꯦ ꯑꯗꯨꯅ ꯀ ꯅꯠꯇꯕꯤꯗ ꯑꯗꯨꯒꯤ ꯑꯣꯄꯣꯖꯤꯠꯇ ꯂꯩꯔꯤꯕ ꯑꯩꯈꯣꯏꯒꯤ ꯂꯥꯏꯕ꯭ꯔꯦꯔꯤꯒ ꯂꯩꯔꯤꯕꯗꯣ ꯑꯩꯈꯣꯏ ꯂꯥꯏꯕ꯭ꯔꯦꯔꯤꯗ ꯅꯪ ꯈꯪꯕ ꯅꯠꯇ꯭ꯔꯣ ꯑꯥ ꯑ ꯑꯗꯥꯏ ꯂꯩꯔꯤꯕ ꯖꯒꯥꯗ ꯑꯗꯨꯗꯥꯏꯗꯣ ꯄꯨꯔꯥ ꯌꯨꯝ ꯄ ꯇꯥꯗ꯭ꯔꯣ ꯍꯥꯏꯗꯤ ꯂꯩꯗꯅ ꯗꯨꯀꯥꯟꯅꯤ ꯈꯪꯗꯦ ꯑꯃꯅꯤ ꯈꯪꯗꯦ ꯑꯗꯣ ꯑꯗꯥꯏꯗꯣ ꯀꯔꯤꯝ ꯅꯦꯝꯗꯒꯦ
ꯎꯝ
ꯑꯩꯅꯥꯖ ꯑꯩꯅ ꯁꯨꯝ ꯅꯤꯡꯁꯤꯡꯕꯗ ꯑꯃꯈꯛꯇꯪ ꯅꯦꯝꯃꯦ ꯅꯥꯀꯟꯗ ꯁꯤꯃꯦꯟ ꯌꯣꯟꯕ ꯑꯃ ꯂꯩꯕꯅꯦꯕꯀꯣ ꯑꯗꯨꯗꯥꯏꯗꯨꯗ ꯌꯨꯝ ꯑꯃꯈꯛ ꯂꯩꯔꯝꯃꯦ ꯃꯆꯥ ꯑꯃꯈꯛ ꯑꯣ ꯑꯇꯩꯗꯤ ꯂꯣꯏꯃꯛ ꯂꯕꯨꯨꯛ ꯉꯥꯛꯇꯅꯤ ꯑꯩꯈꯣꯏꯒꯤ ꯇꯦꯂꯪꯒꯥ ꯄꯥꯏꯐꯝꯅꯦꯗ ꯃꯌꯥꯝꯒꯤ ꯉꯥ ꯐꯥꯐꯝꯅꯦ ꯑꯗꯨ ꯑꯗꯨ ꯆꯍꯤ ꯇꯔꯥꯃꯨꯛꯇꯪꯁꯤꯗꯅꯦꯕ ꯑꯣꯜꯂꯤꯁꯦ
ꯑꯩꯈꯣꯏꯒꯤ ꯉꯥ ꯐꯥꯕ ꯍꯥꯏꯔꯒ ꯉꯥ ꯐꯥꯕ ꯀꯥꯟꯗ ꯑꯩꯈꯣꯏꯒꯤ ꯈꯣꯏꯆꯥꯛꯁꯦ
ꯎꯝ
ꯊꯥꯛꯄꯁꯦ ꯑꯩꯈꯣꯏꯒꯤ ꯑꯃ ꯀꯛꯆꯦꯡ ꯀꯛꯆꯦꯡ ꯉꯥꯡꯕꯗꯣ ꯃꯥꯒꯤ ꯃꯍꯨꯝꯗꯒꯤ ꯃꯔꯨꯝꯗꯣ ꯂꯧꯊꯣꯛꯑꯒ ꯊꯥꯛꯏꯁꯤ ꯀꯔꯝꯥꯏꯅ ꯃꯔꯨꯝꯗꯨꯣ ꯀꯩꯅꯣꯕ ꯁꯤꯖꯤꯟꯅꯗꯣꯏꯁꯦ
ꯃꯔꯨꯝꯗꯣ ꯃꯔꯨꯝꯗꯣ ꯁꯨꯃꯥꯏꯅ ꯃꯆꯥ ꯑꯃꯝꯇꯪ ꯊꯥꯎꯥꯏꯕ ꯑꯗꯨ ꯅꯠꯇ꯭ꯔꯒꯁꯨ ꯑꯩꯈꯣꯏꯒꯤ ꯃꯆꯤꯟꯖꯥꯛ ꯑꯇꯣꯞꯄꯗ ꯃꯅꯨꯡꯗ ꯑꯦ ꯆꯥꯛ ꯑꯩꯅ ꯅꯣꯏ ꯃꯉꯥ ꯐꯥꯕ ꯀꯥꯟꯗ ꯑꯩꯈꯣꯏꯒꯤ ꯃꯣꯏꯗꯥꯗ ꯄꯤꯛꯇꯣ ꯄꯤꯛꯅ ꯂꯦꯡꯕꯗ
ꯅꯪꯅꯦ ꯍꯥꯏꯥꯏꯆ ꯂꯩꯦ ꯇꯧꯔꯅ ꯅꯪꯅꯗꯤ ꯍꯥꯏꯔꯅꯨꯗꯅ ꯑ ꯃꯔꯔꯨꯝꯖꯦ ꯀꯃꯥꯏꯅꯅꯣꯕ ꯍꯥꯏꯗꯤ ꯄꯣꯠꯁꯦ ꯍꯥꯏꯗꯤ ꯉꯥ ꯉꯥꯒꯤ ꯃꯈꯥꯁꯨ ꯄꯣꯠꯂꯝꯃꯤꯗꯅ ꯑꯗ ꯉꯥꯁꯤ ꯐꯥꯅꯤꯡꯉꯒꯗꯤ ꯁꯤꯒꯤ ꯊꯥꯛ ꯄꯥꯅ
ꯃꯁꯤ ꯀꯩ ꯍꯥꯏꯁꯦ ꯔꯨꯝꯁꯦ ꯑꯩꯈꯣꯏ ꯃꯆꯤꯟꯗ ꯂꯤꯡꯁꯤꯟꯗꯣꯏꯅꯦꯕ ꯄꯤꯛꯄꯗꯣ ꯃꯔꯨꯝ ꯈꯔ ꯆꯥꯎꯕꯅꯦ ꯑꯗꯨꯝ ꯌꯥꯝ ꯄꯤꯛꯄꯗꯤ ꯑꯣꯏꯗꯝꯅꯦꯕ ꯑꯗꯨꯒꯤ ꯁꯥꯏꯖꯇꯅꯦꯕ ꯑꯩꯅꯁꯨ ꯍꯧꯖꯤꯛꯀꯤ ꯀꯩꯅꯣꯒꯤ ꯂꯦꯡꯉꯤꯗꯣ ꯑ ꯃꯣꯏꯗꯥ ꯂꯦꯡꯉꯤꯗꯣ ꯑꯗꯣ ꯍꯧꯖꯤꯛꯀꯤ ꯃꯔꯨꯝꯗꯨꯁꯨ ꯑꯗꯨꯝ ꯂꯦꯡꯕ ꯌꯥꯏꯕ ꯑꯗꯨꯃꯥꯏꯅ ꯑꯗꯨꯒ ꯐꯥꯏꯅꯤ ꯅꯠꯇ꯭ꯔꯒꯅꯅꯦ ꯑꯇꯣꯞꯄ ꯑꯩꯈꯣꯏꯒꯤ ꯃꯆꯤꯟꯖꯥꯛ ꯉꯥ ꯈꯔ ꯆꯥꯎꯕ ꯐꯥꯔꯦ ꯍꯥꯏꯔꯒꯅ ꯁ ꯍꯧꯖꯤꯛ ꯀꯛꯆꯤꯡ ꯃꯔꯨꯝꯗꯣ ꯅꯩꯈꯥꯏꯗꯣꯏꯅꯦꯕꯀꯣ ꯀꯃ ꯆꯥ ꯇꯣꯛ ꯀꯣꯗꯨꯗ ꯑꯇꯣꯞꯄ ꯑꯃꯁꯦ ꯍꯥꯏꯗꯤ ꯆꯦꯡꯀꯨꯞꯣꯛꯀꯨꯝꯕ ꯑꯗꯒꯤ ꯀꯩꯅꯣꯒꯨꯝꯕꯁꯤꯗ ꯃꯣꯏꯗꯥꯥꯒꯨꯝꯕꯁꯤꯗ ꯑꯗꯨꯒ ꯄꯨꯂꯞ ꯃꯥꯏ ꯃꯅꯝꯗꯣ ꯌꯥꯎꯍꯜꯂꯦꯗꯅ ꯑꯗꯨꯒ ꯑꯗꯨꯝ ꯑꯗꯨꯝ ꯊꯥꯛꯄ ꯑꯗꯨꯃꯥꯏꯅꯁꯨ ꯇꯧꯕ ꯌꯥꯏ ꯑꯗꯨꯕꯨ ꯉꯥ ꯃꯆꯥ ꯐꯥꯒꯦ ꯍꯥꯏꯇꯥꯔꯒꯗꯤ ꯍꯧꯖꯤꯛꯀꯤ ꯎꯝ ꯎ ꯀꯛꯆꯤꯡ ꯃꯅꯨꯡ ꯈꯛꯇꯪꯗꯣ ꯌꯦꯡꯉꯒ ꯑꯗꯨꯝ ꯑꯗꯨꯅꯗꯤ ꯍꯦꯟꯅꯗꯤ ꯐꯥꯏ ꯑꯩꯈꯣꯏꯒꯤ ꯎꯀꯥꯕꯤꯒꯨꯝꯕ ꯃꯥꯒꯤ ꯐꯥꯗꯣꯏꯁꯦ ꯃꯦꯅꯅꯦ ꯉꯥꯃꯨꯒꯨꯝꯕ ꯐꯥꯕ
ꯃꯤꯁꯦ ꯉꯥ ꯐꯥꯕꯒꯤ ꯄꯥꯝꯖꯕ ꯃꯤ ꯑꯣꯏꯇꯥꯔꯗꯤ ꯐꯖꯅ ꯏꯇꯤꯛ ꯆꯨꯔꯖꯥꯅꯤꯅ ꯄꯥꯝꯁꯤꯁꯨꯦ ꯑꯩꯈꯣꯏ ꯀꯥ ꯑꯃ ꯂꯩꯕ ꯃꯥꯁꯦ ꯑꯗꯨꯝ ꯀꯛꯆꯤꯡ ꯑꯍꯨꯝ ꯂꯩꯕ ꯀꯛꯆꯤꯡ ꯑꯍꯨꯝ ꯂꯩꯕ ꯑꯗꯨꯝ ꯊꯤꯗꯣꯏꯅꯦꯕ ꯑꯩꯈꯣꯏ ꯃꯅꯤꯡ ꯃꯥꯄꯟ ꯍꯧꯋꯤꯗꯅ
ꯑ
ꯀꯛꯆꯤꯡ ꯃꯐꯝꯁꯦ ꯃꯥ ꯁꯤꯡꯖꯃꯩꯗꯒꯤꯅ ꯑꯩꯈꯣꯏ ꯁꯤ ꯇꯥꯟꯅ ꯀꯛꯆꯤꯡ ꯃꯐꯝ ꯊꯤꯕ ꯂꯥꯛꯇꯣꯏꯁꯨ ꯑꯗꯨꯝ ꯀꯁꯦꯡꯕ ꯑꯍꯨꯝꯂ ꯁꯥꯏ ꯍꯥꯏꯕꯒ ꯉꯥ ꯐꯥꯕ ꯄꯥ ꯆꯥꯡꯗꯣ ꯃꯣꯏ ꯂꯥꯥꯟ ꯂꯥꯥꯟꯂꯒ ꯆꯠꯄꯅꯤꯗ ꯑꯩꯈꯣꯏꯒꯤ ꯄꯩꯁꯥ ꯈ ꯈ ꯄꯤꯊꯣꯛꯑꯒ ꯉꯥ ꯐꯥꯕꯒꯨꯝꯕ ꯑꯗꯨꯒꯨꯝꯕ ꯑꯇ ꯂꯩ ꯇꯧꯋꯤꯗꯅ ꯑꯗꯨꯗꯨꯗꯒꯤ ꯀ ꯇꯧꯕꯖꯥꯅꯤꯗ
ꯑꯣ ꯁꯤ ꯄꯝꯖ ꯌꯦꯡꯉꯦ ꯑ ꯑꯩꯁꯨ ꯇꯧꯔꯛꯈꯤꯗ ꯊꯕꯛꯀ ꯇꯧꯔꯀꯥꯟꯗ ꯂꯩꯔꯛꯈꯤꯅꯤ ꯈꯣꯏꯔꯒ ꯕꯣꯔꯥ ꯕꯣꯔꯥ ꯑꯗꯨꯒ ꯆꯣꯛꯊꯔꯛꯈꯤꯅꯤ ꯍꯥꯏꯇꯥꯔꯦꯅꯦ
ꯍ
ꯀ ꯀ ꯅ ꯇꯔꯤ ꯇꯧꯗꯣꯏꯁꯦ ꯈꯣꯏ ꯑꯃ ꯐꯖꯅ ꯆꯣꯊꯔꯅꯤ ꯀ꯭ꯔꯤꯛꯀꯦꯠ ꯑꯃ ꯐꯖꯅ ꯁꯥꯟꯅꯔꯅꯤ
ꯍꯥꯏꯗꯤ ꯀꯔꯤ ꯕꯤꯠꯇꯅꯣꯒꯦ ꯄꯥꯝꯖꯥꯠꯅꯣ ꯀꯔꯤꯗ ꯅꯨꯡꯉꯥꯏꯔꯤꯅꯣ ꯄꯤꯛꯇꯔꯤꯦ ꯆꯩ ꯇꯦꯛ ꯑꯃ ꯄꯥꯏꯁꯤꯜꯂꯒ ꯃꯇꯨꯡ ꯆꯠꯀꯦ ꯀ ꯀꯟꯖꯅꯕꯗꯣ ꯀꯩꯗꯅ ꯅꯨꯡꯉꯥꯏ
ꯅꯨꯡꯉꯥꯏꯈ꯭ꯔꯖꯥꯠꯅꯤꯅꯦ ꯏꯕꯉꯣꯟ ꯅꯪ ꯈꯪꯗꯕ ꯑꯃ ꯂꯩꯔꯤꯅꯦ
ꯑꯣꯗ ꯑ ꯀ